ꯇꯥꯏꯌꯦ
ꯏꯕꯦꯝꯃꯕꯨ ꯅꯨꯡꯉꯥꯏꯔꯤꯕ꯭ꯔꯣ ꯀꯃꯥꯏꯅ ꯇꯧꯔꯤꯒꯦ
ꯑꯁ ꯈꯪꯗꯦꯗꯩ ꯏ ꯅꯦꯕꯦꯝꯃ ꯑꯗꯨꯝ ꯅꯨꯡꯉꯥꯏꯔꯦ ꯍꯥꯏꯇꯥꯔꯦ ꯏꯅꯦꯕꯦꯝꯃ ꯍꯣꯏꯗꯤ ꯀꯃꯥꯏ ꯀꯃꯥꯏ ꯇꯧꯔꯤꯒꯦ ꯎꯗꯕꯁꯨ ꯀꯨꯏꯔꯦ
ꯁꯨꯝ ꯂꯩꯔꯤ ꯑꯩꯅꯅꯦ ꯐꯣꯟ ꯇꯧꯔꯛꯏꯁꯦ ꯑꯇꯩꯒꯤ ꯅꯠꯇꯤꯌꯦ ꯅꯪꯒꯤ ꯃꯆꯥꯅꯨꯄꯤ ꯑꯃ ꯂꯩ ꯍꯥꯏꯔꯤꯅꯦ ꯑꯗꯨꯗꯨꯕꯨ ꯑꯩꯈꯣꯏꯒꯤ ꯁꯤꯗꯩꯗ ꯂꯩꯕ ꯏꯆꯟ ꯅꯨꯄꯤ ꯑꯃ ꯂꯩꯌꯦ ꯃꯥꯅ ꯃꯥꯃꯧ ꯑꯣꯏꯕ ꯄꯥꯝꯃꯦ ꯍꯥꯏꯔꯤꯅꯦ
ꯑꯣ ꯑꯁ ꯈꯪꯗꯦꯅꯦ ꯏꯅꯦꯕꯦꯝꯃ ꯀꯩ ꯍꯥꯏꯗꯣꯏꯅꯣ ꯂꯩꯌꯦ ꯏꯆꯥꯅꯨꯄꯤ ꯏꯆꯥꯅꯨꯄꯤ ꯑꯃꯗ ꯅꯠꯇꯦ ꯑꯅꯤ ꯂꯩꯔꯤꯁꯦ
ꯇꯥꯟꯄꯤ ꯑꯍꯟ ꯃꯣꯏꯅ ꯄꯥꯝꯕꯗꯤ ꯑꯍꯟꯗ ꯑꯣꯏꯅ ꯄꯥꯝꯃꯦ ꯍꯥꯏꯔꯤꯅꯦ ꯅꯪꯕꯣ ꯃꯣꯏꯕꯨ ꯍꯥꯟꯅ ꯈꯪꯅꯖꯕ꯭ꯔꯥ ꯈꯪꯅꯗꯕ꯭ꯔꯗꯤ ꯈꯪꯗꯦ ꯏꯆꯟ ꯅꯨꯄꯤꯗꯨꯅ ꯑꯩꯉꯣꯟꯗ ꯑꯗ ꯍꯥꯏꯔꯛꯄꯅꯦ ꯑꯝꯇ ꯍꯪꯕꯤꯌꯣꯅ
ꯑꯣ ꯈꯪꯗꯦ ꯃꯣꯏ ꯍꯥꯟꯅ ꯃꯁꯦꯟ ꯈꯪꯅꯖꯕ꯭ꯔꯥ ꯈꯪꯅꯖꯗꯕ꯭ꯔꯥ ꯑꯗꯨꯗꯤ ꯈꯪꯗꯦ ꯋꯥꯔꯤꯕꯨꯗꯤ ꯑꯃ ꯍꯦꯛ ꯍꯦꯛ ꯁꯥꯟꯅꯕꯅꯤ ꯐꯖꯅꯕꯨꯗꯤ ꯑꯩꯉꯣꯟꯗ ꯍꯥꯏꯔꯛꯇꯦ ꯑꯩꯅꯗꯤ ꯍꯥꯏꯔꯛꯑꯣ ꯈꯣꯠꯂꯣ ꯍꯧꯖꯤꯛ ꯀꯣꯏꯕ ꯃꯇꯝ ꯑꯗꯨꯝ ꯌꯥꯔꯕꯅꯦ ꯑꯗꯨꯗꯨꯅ ꯐꯕ ꯐꯠꯇꯕꯗꯣ ꯌꯦꯡꯍꯧꯒꯗꯕꯅꯦ ꯍꯧꯖꯤꯛ ꯅꯪꯒꯤꯗꯣ ꯀꯗꯥꯏꯗꯩꯅꯣ ꯈꯣꯠꯅꯣ ꯍꯪꯕꯅꯤ ꯃꯥ ꯐꯖꯅꯗꯤ ꯍꯥꯏꯔꯛꯇ꯭ꯔꯤ ꯑꯗꯣ ꯋꯥꯔꯤꯗꯤ ꯈꯔ ꯈ ꯁꯥꯟꯅꯔꯤ ꯏꯆꯦ ꯀꯔꯝꯕꯅꯣꯗꯤ ꯈꯪꯗꯦ ꯏꯆꯦꯍꯣꯏꯒꯤ ꯑꯉꯥꯡꯗꯨꯔꯥ ꯅꯠꯇ꯭ꯔꯒꯅ ꯑꯇꯣꯞꯄꯔꯗꯣ
ꯍꯧꯖꯤꯛꯀꯤ ꯃꯤꯗꯨꯗꯤꯅꯦ ꯅꯪꯕꯨꯅꯦ ꯅ ꯆꯥꯅꯅꯦ ꯂꯩꯕꯗ ꯅꯦ ꯈꯨꯠꯇ ꯍꯥꯝꯃꯒꯅꯦ ꯅꯨꯡꯉꯥꯏꯅ ꯂꯩꯗꯧꯔꯤꯕ ꯑꯗꯨꯒꯤꯅꯤ ꯑꯩꯅꯅꯦ ꯍꯪꯉꯛꯏꯁꯦ
ꯑꯣ ꯍꯣꯏ ꯍꯣꯏ ꯏꯆꯦ ꯑꯩꯈꯣꯏꯁꯨꯅꯦ ꯏꯆꯥꯅꯨꯄꯤꯗꯣ ꯄꯣꯛꯎꯔꯕꯅꯤꯅ ꯏꯆꯥ ꯅꯨꯨꯄꯤꯅ ꯅꯨꯡꯉꯥꯏꯒꯗꯕ ꯃꯈꯨꯠꯇꯝ ꯍꯥꯝꯗꯅ ꯆꯥꯒꯗꯕ ꯃꯐꯝꯗꯣ ꯄꯥꯝꯃꯤꯅꯦ ꯃꯣꯏꯅ ꯍꯌꯦꯡ ꯅꯨꯡꯉꯥꯏꯕ ꯍꯥꯏꯁꯦ ꯑꯩꯈꯣꯏꯒꯤꯁꯨ ꯁꯔꯨꯛ ꯑꯃꯅꯤ ꯏꯆꯦ ꯏꯅꯦꯕꯦꯝꯃ ꯑꯗꯣ ꯑꯩꯗꯣ ꯍꯧꯗꯣꯛꯀꯦ ꯍꯥꯏꯐꯦꯠꯄꯨꯗꯤ ꯃꯥꯅ ꯍꯧꯖꯤꯛ ꯋꯥꯔꯤ ꯁꯥꯟꯅꯔꯤꯁꯦ ꯀꯗꯥꯏꯗꯒꯤꯅꯣ ꯀꯔꯤꯗꯒꯤꯅꯣ ꯍꯥꯏꯕꯗꯣ ꯑꯗꯨꯣ ꯏꯅꯦꯕꯦꯝ ꯃꯈꯣꯏꯒꯤ ꯑꯉꯥꯡꯗꯣ ꯑꯣꯏꯔꯝꯃꯗꯤꯅꯦ ꯑꯗꯨꯝ ꯑꯩꯅ ꯑꯗꯨꯝ ꯌꯥꯔꯦ ꯏꯅꯦꯕꯦꯝ ꯑꯃꯅ ꯍꯥꯏꯔꯛꯄꯕꯨ ꯑꯩꯉꯣꯟꯗ ꯀꯔꯤꯒꯤ ꯐꯠꯇꯕ ꯀꯩ ꯍꯥꯏꯔꯛꯇꯣꯏꯅꯣ ꯑꯗꯨꯗꯨꯅ ꯑꯩ ꯑꯗꯨꯝ ꯌꯥꯅꯕ ꯁꯤꯟꯒꯁꯦ
ꯃꯥꯅꯦ ꯃꯥꯅꯦ ꯋꯥ ꯁꯥꯟꯅꯔꯤꯕ꯭ꯔꯥ ꯈꯣꯠꯂꯤꯕ꯭ꯔꯥꯗꯣ ꯈꯔ ꯍꯪ ꯇꯣꯛꯑꯣ ꯅꯪꯅ ꯑꯗꯨꯒ ꯀꯃꯥꯏ ꯇꯧꯕꯅꯣ ꯈꯣꯠꯄꯅꯣꯗꯁꯨ ꯈꯔ ꯍꯥꯡꯇꯣꯛꯑꯣ
ꯑꯣ ꯍꯪꯉꯦ ꯍꯪꯒꯦ ꯑꯗꯨ ꯏꯅꯦ
ꯃꯥꯅꯦ ꯑꯩꯈꯣꯏꯅ ꯈꯜꯍꯧꯗꯣꯏꯁꯦ ꯍꯌꯦꯡ ꯅꯪꯅ ꯁꯨ ꯂꯝꯕꯦꯜꯅ ꯈꯣꯡꯅ ꯎꯕ ꯃꯅꯦꯝ ꯃ ꯀꯨꯜꯂꯤꯕꯗ ꯅꯨꯡꯉꯥꯏ ꯀꯨ꯫ ꯑꯗꯨ ꯈꯔ ꯌꯦꯡꯍꯧꯗ꯭ꯔꯗꯤ ꯅꯠꯇ꯭ꯔꯣ ꯍꯧꯖꯤꯛꯀꯤ ꯃꯇꯝꯁꯤꯗꯤꯅꯦ ꯌꯥꯝ ꯌꯥꯝꯅ ꯂꯨꯔꯕꯅꯤ ꯅꯨꯄꯥ ꯈꯛꯇꯪ ꯐꯅ ꯆꯠꯂꯒꯅꯦ ꯃꯅꯦꯝ ꯃꯀꯨꯁꯤ ꯁꯨꯅꯦ ꯌꯦꯡꯍꯧꯗꯕ ꯁꯨꯡꯌꯥ ꯌꯥꯗꯕꯅꯤ
ꯑꯣ ꯃꯥꯅꯦ ꯃꯥꯅꯦ ꯏꯅꯦꯕꯦꯝꯃ ꯑꯗꯣ ꯑꯗꯣ ꯏꯅꯦꯕꯦꯝꯃ ꯍꯧꯖꯤꯛꯀꯤ ꯑꯉꯥꯡ ꯅꯨꯄꯥ ꯃꯆꯥꯗꯨꯕꯨ ꯑꯗꯨꯝ ꯐꯕ ꯈꯣꯠꯄ ꯃꯃꯥ ꯃꯄꯥꯗꯤ ꯀꯃꯥꯏꯅ ꯇꯧꯒꯦ ꯃꯆꯤꯟ ꯃꯅꯥꯎꯅ ꯀꯌꯥꯅ ꯀꯌꯥ ꯁꯨꯕꯅꯣ
ꯃꯆꯤꯟ ꯃꯅꯥꯎꯗꯤꯅꯦ ꯅꯨꯄꯥ ꯑꯅꯤ ꯑꯃꯒ ꯅꯨꯄꯤ ꯑꯃꯈꯛꯇꯪꯅꯤ ꯍꯥꯏꯔꯤꯅꯦ ꯑꯗꯨꯕꯨꯅꯦ ꯐꯕꯒꯤ ꯋꯥꯗꯤꯅꯦ ꯑꯣꯟꯊꯣꯛꯅ ꯐꯈ꯭ꯔꯕ ꯍꯣꯏ ꯑꯩꯈꯣꯏꯗꯇꯪ ꯐꯕ꯭ꯔꯥ ꯃꯤ ꯈꯨꯗꯤꯡꯃꯛꯇ ꯐꯕ꯭ꯔꯥꯗꯤ ꯈꯪꯗ꯭ꯔꯦꯀꯣ ꯑꯩꯁꯨ ꯑꯗꯣ ꯍꯥꯏꯗꯤ ꯑꯍꯟꯅꯤꯅ ꯐꯖꯅ ꯅꯣꯂꯨꯛꯃ ꯆꯠꯆꯈ꯭ꯔꯕ ꯑꯗꯒꯤꯗꯤ ꯃꯁꯥꯒꯤ ꯊꯕꯛ ꯃꯆꯥ ꯑꯃ ꯇꯧꯖꯔꯦꯗꯣ ꯀꯣꯂꯦꯖꯀꯤ ꯑꯣꯖꯥ ꯑꯣꯏꯔꯦ ꯍꯥꯏꯔꯤꯅꯦ ꯊꯕꯛ ꯇꯧꯔꯕꯅꯤꯅ ꯑ ꯊꯕꯛ ꯇꯧꯔꯕꯅꯤ ꯑꯅ ꯃꯁꯥꯒꯤ ꯂꯦꯞꯆꯕꯗꯤ ꯉꯝꯃꯦꯗꯅ ꯍꯌꯦꯡ ꯋꯥꯅ ꯀꯩꯁꯨ ꯂꯩꯔꯔꯣꯏ ꯍꯥꯏꯕ ꯑꯗꯒꯤ ꯃꯃꯥ ꯃꯄꯥꯗꯨꯁꯨ ꯁꯨ ꯄꯦꯟꯁꯤꯟ ꯆꯥꯏ ꯍꯥꯏꯅꯦ ꯑꯗꯨꯗꯨꯅ ꯑꯗꯨꯗꯨꯅ ꯂꯩꯕꯗꯗꯤ ꯅꯨꯡꯉꯥꯏꯔꯅꯤꯗꯅ ꯃꯣꯏꯗꯁꯨ ꯀꯤꯅꯤꯡꯉꯥꯏ ꯃꯤꯁꯨ ꯀꯩ ꯠꯇ꯭ꯔꯤ ꯍꯥꯏꯕ ꯍꯣꯏ ꯃꯆꯟꯅꯨꯄꯤꯗꯨꯒꯤ ꯍꯌꯦꯡꯕꯨ ꯍꯣꯡꯕꯗ ꯇꯧꯒꯗ꯭ꯔꯥ ꯑꯗꯨꯕꯨꯗꯤ ꯃꯆꯟꯟꯅꯨꯄꯤꯅꯤ ꯇꯧꯗ ꯌꯥꯗ꯭ꯔꯤꯕ꯭ꯔꯥ ꯄꯣꯛꯃꯤꯟꯅꯔꯕꯅꯤꯅ ꯑꯃꯅ ꯑꯃꯒꯤ ꯂꯩꯇ ꯂꯥꯏꯔ ꯌꯦꯡꯅꯕꯁꯦ ꯁꯣꯏꯗꯅ ꯇꯧ ꯀꯗꯕꯅꯤ ꯑꯗꯨ ꯑꯣꯏꯕ ꯇꯥꯔꯒꯁꯨ ꯃꯆꯟꯅꯨꯄꯤꯗꯨꯁꯨ ꯉꯥꯡꯁꯤꯟꯅꯗꯦ ꯐꯩ ꯍꯥꯏ ꯑꯗꯨꯅ ꯌꯦꯠꯀ ꯌꯦꯠꯂꯅꯕꯗ ꯀꯩꯁꯨ ꯌꯥꯝ ꯄꯛ ꯌꯦꯠꯂꯣꯏ ꯂꯨꯍꯣꯡꯕꯗ ꯃꯉꯥꯏꯌꯦꯦ ꯅꯠꯇ꯭ꯔꯣ ꯑꯗꯨꯅ ꯐꯩ ꯈꯪꯕꯗꯨꯗ ꯑꯩꯅ ꯅꯆꯥꯅꯨꯄꯤꯗꯨꯕꯨ ꯀꯃꯥꯏꯅ ꯇꯧꯕꯅꯣ ꯃꯣꯏꯅ ꯍꯥꯏꯐꯦꯠ ꯍꯪꯉꯛꯄꯗꯨꯗ ꯈꯪꯅꯔꯤꯕ ꯔꯥ ꯇꯤꯟꯅꯔꯤꯕꯔꯥ ꯋꯥꯔꯤ ꯁꯅ ꯄꯨꯔ ꯑꯗꯨꯅ ꯇ ꯍꯪꯒꯦꯅ ꯍꯪꯉꯛꯏꯕꯅꯤ
ꯑꯣ ꯀꯩꯁꯨ ꯀꯥꯏꯁꯦ ꯀꯩꯁꯨ ꯀꯥꯏꯗꯦ ꯏꯅꯦꯕꯦꯝꯃ ꯑꯗꯣ ꯑꯗꯨꯝ ꯏꯅꯦꯕ ꯏꯅꯦꯕꯦꯝꯣꯏꯅ ꯃꯁꯛ ꯃꯨꯟꯅ ꯈꯪꯕ ꯃꯤ ꯑꯣꯏꯇꯥꯔꯗꯤꯅꯦ ꯑꯗꯨꯝ ꯅꯅꯥꯎꯒꯤꯗꯤ ꯑꯗꯨꯝ ꯌꯥꯔꯦ ꯑꯗꯣ ꯈꯪꯗꯦ ꯑꯗꯨꯝ ꯃꯣꯏ ꯃꯁꯥ ꯃꯁꯥ ꯌꯥꯅꯔꯕ ꯑꯗꯨꯝ ꯌꯥꯔꯦꯗꯩꯅꯦꯕꯦꯝꯃꯥ ꯑꯩꯗꯤ ꯑꯗꯨꯗꯒꯤ ꯃꯃꯥ ꯃꯄꯥ ꯀꯩꯀꯥꯒꯤ ꯑꯩ ꯀꯩꯁꯨꯒ ꯌꯦꯡꯖꯔꯣꯏ ꯑꯗꯨꯒ ꯃꯣꯏ ꯃꯁꯥ ꯃꯁꯥ ꯑꯗꯨꯝ ꯌꯥꯅ ꯇꯥꯔꯗꯤ ꯑꯩꯒꯤꯗꯤ ꯑꯌꯦꯠꯄ ꯀꯔꯤ ꯀꯔꯥꯗꯣ ꯑꯃꯠꯇ ꯍꯦꯛ ꯑꯩ ꯊꯝꯖꯗꯦ
ꯃꯥꯅꯤꯅꯦ ꯃꯥꯅꯤꯅꯦ
ꯍꯧꯖꯤꯛꯀꯤ ꯃꯇꯝꯗꯅꯦ ꯏꯁꯥ ꯅꯤꯉꯣꯜ ꯄꯣꯛꯄꯁꯤꯁꯨꯅꯦ ꯑꯁ ꯋꯥꯈꯔꯦ
ꯃꯥꯅꯤꯅꯦ ꯑꯗꯨꯁꯨ ꯈꯟꯗꯕ ꯌꯥꯄꯣꯟꯇꯦ
ꯀꯅꯥꯒꯤ ꯂꯨꯍꯣꯡꯉꯨꯔ ꯃꯇꯨꯡꯗꯨꯗ ꯃꯅꯦꯝꯄꯣꯛꯅ ꯊꯤꯅ ꯇꯧꯕꯤꯔꯝꯕ ꯃꯥꯏ ꯅꯨꯄꯥꯅ ꯑꯇꯣꯞꯄ ꯅꯨꯄꯤ ꯄꯨꯁꯤꯜꯂꯛꯄ ꯑꯁ ꯂꯨꯍꯣꯡꯗ꯭ꯔꯤꯉꯩꯒꯤ ꯃꯃꯥꯡꯗꯗꯤ ꯌꯥꯝ ꯐꯈꯔꯦ ꯂꯨꯍꯣꯡꯉ ꯃꯇꯨꯡꯗ ꯐꯥꯎꯕ ꯏꯅꯕꯤꯦꯝꯃ ꯄꯩꯁꯥ ꯐꯅ ꯄꯥꯏꯔꯁꯨ ꯑꯗꯒꯤꯗꯤ ꯐꯖꯅ ꯅꯨꯡꯁꯤꯅꯔ ꯇꯥꯔꯒꯁꯨ ꯋꯥꯈꯜ ꯆꯥꯅꯔꯛꯇꯕꯗꯒꯤꯅꯦ ꯌꯥꯝꯅꯅꯦ ꯈꯥꯏꯅꯕ ꯈꯣꯠꯄꯁꯦ ꯑꯁ ꯌꯥꯝ ꯊꯣꯛꯂꯛꯈ꯭ꯔꯦ ꯍꯧꯖꯤꯛꯀꯤ ꯃꯇꯝꯁꯤꯗ ꯑꯗꯨꯅꯅꯦ ꯄꯥꯈꯠꯂꯦ
ꯃꯥꯅꯤꯅꯦ ꯑꯗꯨꯅꯕꯨ ꯑꯐꯕꯅꯦꯅ ꯑꯩꯅ ꯅꯪꯉꯣꯟꯗ ꯍꯧꯗꯣꯔꯛꯏꯁꯤꯅꯤ ꯅꯆꯥꯗꯨꯁꯨ ꯈꯔ ꯍꯥꯏꯌꯣ ꯍꯥꯏꯕꯗꯤ ꯑꯐꯕ ꯃꯤꯅꯤ ꯈꯣꯠꯄꯅꯤꯗꯨꯗꯤ ꯅꯪꯅꯁꯨ ꯑꯩꯅ ꯍꯥꯏꯔꯕꯅꯤꯅ ꯈꯪꯉꯕꯅꯤꯅ ꯈꯔ ꯇꯝꯕ ꯌꯥꯏꯗ ꯗꯥꯅꯥ
ꯑꯣ ꯌꯥꯏ ꯌꯥꯏꯌꯦ ꯑꯩ ꯍꯥꯏꯒꯦꯁꯦ
ꯃꯣꯏꯁꯨ ꯑꯉꯥꯡ ꯅꯠꯇ꯭ꯔꯕꯅꯤꯅ ꯑꯗꯨꯒꯨꯝꯕ ꯋꯥꯈꯜꯗꯨꯗꯤ ꯈꯟꯊꯕ ꯌꯥꯏꯗꯅ
ꯎꯝ ꯃꯥꯅꯦ ꯃꯥꯅꯦ ꯑꯩ ꯍꯥꯏꯒꯦ ꯃꯥꯒ ꯄꯥꯎ ꯐꯥꯎꯅꯩꯗꯣ ꯍꯧꯖꯤꯛꯀꯤꯗꯣ ꯑꯣꯏ ꯇꯔꯗꯤ ꯑꯗꯨꯝ ꯃꯁꯥꯅꯕꯨ ꯌꯥꯅꯔꯕ ꯃꯣꯠ ꯆꯥꯅꯔꯕ ꯑꯗꯨ ꯑꯣꯏ ꯇꯔꯗꯤ ꯑꯗꯨꯝ ꯌꯥꯔꯦ ꯑꯩꯒꯤꯗꯤ ꯈꯪꯗꯦꯗ ꯏꯅꯦ ꯏꯅꯦꯕꯦꯝꯃꯥꯃꯥ ꯃꯄꯥꯁꯨ ꯃꯄꯥ ꯌꯥꯎꯗꯕ ꯀꯩꯅꯣꯅꯤꯅꯅꯦ ꯑꯁ ꯈꯪꯗꯦ ꯃꯤꯅ ꯀꯔꯤ ꯍꯥꯏꯔꯛꯀꯅꯤ ꯑꯗꯒꯤꯗꯤ ꯒ꯭ꯌꯥꯟ ꯇꯥꯗꯦ ꯏꯆꯥ ꯅꯨꯄꯤꯉꯩꯗꯨꯕꯨꯗꯤ ꯂꯣꯏꯅ ꯐꯩ
ꯑꯦ ꯑꯦ ꯑꯗꯨꯒꯤꯗꯤꯅꯦ ꯅꯪꯉꯣꯟꯗꯅꯦ ꯀꯔꯤꯝꯇ ꯍꯥꯏꯔꯛꯑꯣ ꯃꯣꯏꯅ ꯑꯗꯣ ꯅꯪꯒꯤ ꯅ ꯆꯥꯛꯈꯩꯗꯤ ꯌꯥꯝ ꯐꯩ ꯍꯥꯏꯔꯤꯅꯦ ꯃꯣꯏꯅ ꯃꯤꯗꯤ ꯌꯦꯡꯉꯨꯅꯦ ꯑ ꯑꯃ ꯍꯦꯛ ꯅꯥꯝꯃ ꯍꯦꯛ ꯋꯥꯠꯅ ꯌꯣꯛꯄꯗ ꯉꯥꯎꯁꯟꯅꯩ ꯈꯣꯠꯂꯤꯅ ꯍꯥꯏꯕꯁꯨ ꯃꯌꯥꯝ ꯑꯃ ꯂꯩ ꯍꯧꯖꯤꯛ ꯃꯇꯝꯁꯤ ꯕꯣꯕꯥ ꯑꯗꯨꯕꯨꯅꯦ ꯌꯦꯡꯉꯣ ꯅꯪꯒꯤ ꯅꯪꯗꯤ ꯅꯆꯥ ꯁꯦꯝꯕꯁꯨ ꯌꯥꯝ ꯍꯩ ꯍꯥꯏ ꯃꯣꯏꯅ ꯃꯣꯏꯅꯅꯦ ꯄꯥꯎꯁꯦ ꯑꯩꯉꯣꯟꯗ ꯍꯥꯏꯗ꯭ꯔꯤꯉꯩꯗꯒꯤ ꯃꯤ ꯑꯇꯣꯞꯄꯗꯒꯤ ꯂꯧꯔꯒ ꯄꯥꯎꯁꯦ ꯈꯔ ꯂꯧꯅꯔꯕ ꯃꯥꯜꯂꯤ ꯃꯣꯏꯒꯤ ꯋꯥꯔꯤꯁꯤ ꯕꯣꯕꯥ
ꯑꯣ ꯃꯥ ꯑꯣ
ꯑꯗꯨꯒꯅꯦ ꯑꯩꯉꯣꯟꯗ ꯍꯥꯏꯔꯛꯄ ꯃꯥꯜꯂꯤ
ꯑꯣ ꯑꯣꯏꯔꯝꯃꯅꯤ ꯑꯣꯏꯔꯝꯃꯅꯤ ꯏꯅꯦꯕꯦꯝ ꯑꯗꯨꯗꯤ ꯏꯆꯥꯅꯨꯄꯤꯒꯤ ꯋꯥꯔꯤ ꯁꯥꯟꯅꯈꯤꯕ ꯅꯨꯄꯥ ꯃꯤꯁꯛꯇꯣ ꯁꯣꯏꯗꯅ ꯑꯣꯏꯔꯝꯃꯅꯤ ꯃꯥꯁꯨꯅꯦ ꯍꯟꯗꯛꯇꯤꯅꯦ ꯑꯗꯨꯝ ꯀꯩꯅꯣꯝꯗꯤ ꯍꯥꯏꯅꯤꯡꯕ ꯃꯥꯟꯕ ꯑꯗꯨꯕꯨ ꯃꯥꯅ ꯍꯦꯛ ꯆꯠꯈ꯭ꯔꯒ ꯑꯩꯈꯣꯏꯅ ꯅꯨꯡꯉꯥꯏꯔꯣꯏ ꯈꯟꯕꯒꯤ ꯅꯨꯡꯉꯥꯏꯇꯕꯒꯤ ꯍꯧꯗꯣꯛꯄꯗꯤ ꯍꯦꯛ ꯉꯝꯖꯗ ꯋꯥꯔꯤꯗꯤ ꯁꯥꯟꯅꯕ ꯑꯩꯅꯗꯤ ꯀꯩꯅꯣꯝꯗꯤ ꯃꯥꯁꯦ ꯍꯥꯏꯅꯤꯡꯕꯗꯤ ꯃꯥꯟꯕꯗꯨꯕꯨ ꯍꯥꯏꯔꯛꯇꯦ ꯑꯗꯣ ꯌꯦꯡꯉꯒꯦ ꯑꯩꯅ ꯃꯥꯅ ꯍꯧꯗꯣꯛꯄ ꯉꯝꯗ꯭ꯔꯕꯅꯤꯅ ꯑꯩꯅ ꯑꯣꯏꯅ ꯍꯧꯗꯣꯛꯑꯒ ꯅꯪꯅ ꯈꯪꯅꯩꯗꯣ ꯀꯃꯥꯏꯅ ꯇꯧꯕꯅꯣ ꯈꯣꯠꯄꯅꯣ ꯑꯗꯨꯗꯣ ꯑꯩ ꯍꯧꯗꯣꯛꯑꯒꯦ ꯑꯗꯨꯒ ꯏꯅꯝꯕꯦꯝꯃꯗ ꯍꯥꯏꯔꯛꯑꯒꯦ
ꯍꯣꯏꯅꯦ ꯍꯣꯏꯅꯦ ꯅꯪꯅ ꯍꯥꯏꯔꯛꯑꯣ ꯑꯗꯨꯒꯅꯦ ꯃꯣꯏꯅ ꯃꯣꯏꯅ ꯍꯥꯏꯅꯤꯡꯉꯤꯕꯕꯨꯅꯦ ꯌꯥꯔꯒꯗꯤ ꯂꯨꯍꯣꯡꯕꯒꯤ ꯃꯥꯡꯒꯣꯜ ꯀꯥꯔꯛꯄꯒꯤ ꯋꯥꯕꯨ ꯈꯜꯂꯤꯕ ꯃꯣꯏꯅꯗꯤ ꯃꯁꯥ ꯃꯁꯥ ꯌꯥꯟꯅ ꯇꯥꯔꯒꯗꯤ ꯃꯪꯒꯣꯜ ꯀꯥꯔꯛꯑꯒꯦ ꯑꯃꯇ ꯍꯥꯏꯕꯤꯒꯦꯔꯅ ꯍꯥꯏꯔꯛꯏꯕ ꯑꯩꯉꯣꯟꯁꯤꯗ
ꯑꯣ ꯌꯥꯏ ꯌꯥꯏꯌꯦ ꯃꯥꯡꯒꯣꯜ ꯀꯥꯊꯣꯛꯑꯒ ꯊꯝꯕꯕꯨꯗꯤ ꯀꯩꯁꯨ ꯀꯥꯏꯗꯦ ꯑꯗꯣ ꯏꯅꯝꯕꯦꯝꯃ ꯀꯩꯅꯣ ꯇꯧꯕꯗꯤ ꯌꯥꯔꯣꯏ ꯂꯨꯍꯣꯡꯕꯗꯤꯅꯦ ꯑꯩꯗꯤ ꯍꯥꯊꯨ ꯍꯥꯊꯨꯅ ꯍꯣꯡꯕꯒ ꯄꯥꯝꯖꯗꯦ ꯑꯩ ꯇꯝꯅ ꯏꯪꯅ ꯑꯗꯥꯒꯤꯗꯤ ꯑꯩ ꯑꯗꯨꯝ ꯏꯆꯥꯗꯣ ꯅꯨꯄꯤ ꯑꯣꯏꯖ ꯏꯊꯟꯗꯅ ꯌꯣꯛꯄ ꯑꯣꯏꯇꯥꯥꯔꯒꯁꯨꯅꯦ ꯑꯩ ꯑꯎꯟꯄꯣꯠ ꯀꯔꯤ ꯀꯔꯥ ꯑꯩ ꯍꯤꯗꯥꯟꯅꯕꯁꯨ ꯄꯥꯝꯗꯦ ꯑꯗꯨꯕꯨ ꯃꯥꯒꯤ ꯍꯥꯞꯐꯝ ꯊꯣꯛꯄ ꯃꯇꯤꯛ ꯆꯥꯅꯗꯤ ꯍꯥꯞꯀꯅꯤ ꯑꯗꯨꯗꯨꯅ ꯑꯩ ꯍꯥꯊꯨ ꯍꯥꯊꯨ ꯇꯧꯕꯗꯤ ꯄꯥꯝꯗꯦꯀꯣ ꯑꯗꯨꯒ ꯋꯥꯔꯣꯏ ꯄꯣꯠ ꯄꯨꯕꯗꯤ ꯃꯥꯡꯒꯣꯟ ꯀꯥꯕꯕꯨꯗꯤ ꯑꯗꯨꯝ ꯀꯥꯔꯛ ꯅꯨꯃꯤꯠ ꯑꯐꯕ ꯑꯃ ꯌꯦꯡꯉꯒ ꯏꯅꯝꯕꯦꯝꯃꯥ ꯍꯣꯏ ꯑꯗꯨꯝ ꯀꯥꯔꯛꯄ ꯌꯥꯔꯦ ꯃꯣꯏ ꯅꯨꯄꯥꯔꯣꯝꯒꯤ ꯃꯃꯥ ꯃꯄꯥꯗꯨꯒ
ꯍꯣꯏ ꯍꯣꯏ ꯑꯩꯁꯤꯅꯦ ꯑꯗꯨꯒꯤ ꯋꯥꯗꯣ ꯍꯪꯉꯒꯦ ꯅꯪꯅꯦ ꯍꯥꯟꯅꯅꯦ ꯑꯩꯅ ꯍꯥꯏꯗ꯭ꯔꯤꯉꯩꯗꯅꯦ ꯅꯆꯥꯅꯨꯄꯤꯗ ꯍꯪꯉꯣ ꯑꯗꯨꯒ ꯑꯩꯅ ꯍꯥꯏꯔꯛꯏ ꯀꯃꯥꯏꯅ ꯇꯧꯕꯅꯣ ꯈꯣꯠꯄꯅꯣꯗꯣ ꯍꯥꯏꯐꯦꯠꯇꯪ ꯍꯪꯉꯣ ꯅꯆꯥꯅꯨꯄꯤꯗꯨꯗ ꯍꯧꯖꯤꯛꯇꯤꯅꯦ ꯋꯥꯔꯣꯠꯄ ꯃꯇꯝ ꯅꯠꯇꯦ ꯃꯥꯁꯨꯅꯦ ꯆꯥꯎꯔꯦ ꯍꯧꯖꯤꯛꯇꯤ ꯂꯨꯍꯣꯡꯕꯒꯤ ꯃꯇꯝ ꯌꯧꯔꯕꯅꯤꯅꯅꯦ ꯏꯀꯥꯏ ꯍꯪꯒꯣꯏꯕ ꯃꯇꯝ ꯅꯠꯇ꯭ꯔꯦ ꯑꯗꯨꯅ ꯃꯃꯥ ꯃꯄꯥꯗ ꯍꯥꯏꯗ꯭ꯔꯗꯤ ꯀꯅꯥꯗ ꯍꯥꯏꯅꯤ ꯅꯠꯇ꯭ꯔꯣ ꯑꯗꯨꯅꯅꯦ ꯏꯀꯥꯏ ꯍꯪꯒꯣꯏ ꯒꯤ ꯃꯍꯨꯠꯇ ꯑꯗꯨꯝ ꯍꯥꯏꯗꯣꯔꯛꯎꯅ ꯅꯪꯅꯁꯨ ꯐꯖꯅ ꯍꯥꯏꯔꯣ ꯑꯗꯨꯒꯅꯦ ꯅꯪꯅꯅꯦ ꯄꯥꯎ ꯑꯃ ꯈꯤꯇꯪ ꯄꯤꯔꯛꯑꯣ ꯑꯩꯉꯣꯟꯗ ꯑꯗꯨꯒꯤ ꯑꯩ ꯑꯗꯨꯝ ꯍꯥꯏꯈ꯭ꯔꯒꯦ ꯃꯣꯏꯗ ꯃꯣꯏꯅꯗꯤꯅꯦ ꯃꯆꯥꯅꯨꯄꯤꯁꯤ ꯄꯥꯝꯕꯗ ꯂꯣꯏꯔꯕꯅꯤ ꯃꯊꯤ ꯃꯈꯩ ꯄꯥꯝꯕꯗ ꯂꯣꯏꯔꯕꯅꯤ ꯄꯅꯤ
ꯑꯣ ꯑꯣ ꯐꯩꯌꯦ ꯐꯩꯌꯦ ꯌꯥꯝ ꯄꯥꯝꯕꯤꯈꯤꯗꯣ ꯑꯗꯣ ꯑꯩꯅꯁꯨ ꯍꯪꯉꯒꯦ ꯑꯗꯣ ꯏꯅꯝꯕ ꯑꯃꯅꯁꯨ ꯐꯖꯅ ꯃꯨꯟꯅ ꯈꯪꯕꯤꯔꯝꯃꯕꯅꯤꯅꯅꯦ ꯑꯗꯨꯝ ꯑꯩꯁꯨ ꯆꯤꯡꯅꯕ ꯂꯩꯇꯦ ꯍꯌꯦꯡꯋꯥꯏ ꯏꯅꯕꯤ ꯑꯃ ꯍꯣꯏꯅ ꯑꯗꯨꯝ ꯌꯦꯡꯁꯤꯟꯒꯗ꯭ꯔꯣꯕꯅꯤ ꯑꯗꯨꯗꯨꯅ ꯑꯩ ꯍꯪꯉꯒꯦ ꯃꯥꯒꯤ ꯑꯄꯥꯝ ꯄꯥꯝꯗꯖꯁꯨ ꯍꯥꯏꯗꯤ ꯃꯥꯅ ꯍꯥꯟꯅ ꯅꯨꯡꯁꯤ ꯁꯤꯅꯔꯝꯃꯤ ꯍꯥꯏꯇꯥꯥꯔꯒꯁꯨ ꯃꯥꯅ ꯍꯦꯛ ꯂꯩꯒꯦ ꯈꯟꯗꯕ ꯅꯨꯄꯥ ꯑꯣꯏꯔꯝ ꯇꯥꯔꯗꯤ ꯑꯗꯨꯗꯣ ꯑꯝꯇ ꯍꯪꯗꯣꯛꯈꯤꯒꯦ ꯑꯩ ꯑꯩꯅꯒ ꯅꯝꯐꯨ ꯅꯝꯐꯨꯗ ꯇꯧꯕꯗꯤ ꯅꯨꯡꯉꯥꯏꯇꯦꯕ ꯃꯥꯒꯤ ꯑꯗꯨꯝ ꯀꯩꯅꯣ ꯃꯥꯡꯒꯣꯟ ꯀꯥꯔꯛꯄ ꯑꯣꯏꯔꯣ ꯑꯗꯨꯗꯣ ꯀꯥꯍꯜꯂ ꯀꯥꯍꯜꯂꯛꯀꯦ ꯍꯥꯏ ꯃꯣꯏꯒꯗꯤ ꯍꯥꯟꯅ ꯄꯥꯎ ꯐꯥꯎꯅꯔꯝꯕꯁꯨ ꯌꯥꯏ ꯑꯗꯣ ꯑꯩ ꯍꯥꯏꯐꯦꯠ ꯍꯪꯉꯒ ꯅꯪꯅ ꯀꯔꯤ ꯄꯥꯝꯃꯤꯕ ꯈꯣꯠꯂꯤꯕ ꯏꯅꯝꯕꯤ ꯃꯈ ꯍꯣꯏꯗꯤ ꯃꯔꯤ ꯃꯇꯥ ꯊꯣꯛꯏ ꯃꯣꯏꯒ ꯈꯪꯅꯩ ꯑꯗꯣ ꯅꯪꯒꯤ ꯑꯗꯨꯃꯥꯏꯅ ꯍꯥꯏ ꯗꯤ ꯍꯥꯏꯔꯒꯦ ꯏꯅꯝꯕꯦꯝꯃ
ꯍꯣꯏ ꯍꯣꯏ ꯑꯗꯨꯗꯤꯅꯦ ꯌꯥꯝ ꯅꯨꯡꯉꯥꯏꯔꯦ ꯅꯪꯒꯤ ꯄꯥꯎꯁꯦ ꯅꯪꯅꯦ ꯄꯥꯎꯗ ꯅꯨꯡꯉꯥꯏꯍꯜꯂꯨ ꯑꯩꯁꯨꯅꯦ ꯅꯪꯅ ꯄꯥꯎ ꯅꯨꯡꯉꯥꯏꯔꯤꯈꯩꯅꯦ ꯋꯥ ꯍꯥꯏꯕꯗꯅꯦ ꯏꯃꯥꯏ ꯑꯣꯏꯗꯧꯔꯤꯕꯅꯤ
ꯍꯣꯏ ꯍꯣꯏ ꯃꯥꯅꯤ ꯃꯥꯅꯤ ꯏꯅꯝꯃꯌꯨꯝ ꯃꯃꯥꯏꯁꯨ ꯌꯦꯡꯗꯕ ꯌꯥꯕ ꯅꯠꯇꯦꯁꯦ
ꯍꯣꯏ ꯍꯣꯏ ꯍꯣꯏ ꯑꯗꯨꯗꯤꯅꯦ ꯑꯩꯅꯦ ꯅꯪꯅꯦ ꯍꯪꯉꯀꯥꯟꯗ ꯍꯥꯏꯔꯛꯑꯣꯀꯣ ꯉꯁꯤ ꯁꯤꯒꯤꯗꯤꯅꯦ ꯊꯝꯃꯒꯦ
ꯍꯣꯏ ꯍꯣꯏ ꯏꯅꯝꯝꯕꯦꯝꯃ ꯊꯝꯃꯦ ꯊꯝꯃꯦ
ꯍꯣꯏ ꯍꯣꯏ